ꯃꯨꯕꯒꯤ ꯋꯥꯔꯤꯁꯦ ꯅꯨꯡꯉꯇ꯭ꯔ
ꯃꯥ ꯑ ꯁꯤꯁꯇꯔꯒꯤ ꯑꯃꯨꯛ ꯍꯥꯏꯔꯣꯅꯦ
ꯑꯩꯒꯤꯃꯣꯛ ꯍꯏꯔꯣꯅꯦ ꯑꯩꯒꯤꯗꯤ ꯅꯨꯄꯥꯁꯦꯀꯣ ꯍꯣꯏ ꯔꯁꯤ ꯂꯩꯕꯗꯤ ꯑꯗꯨꯝ ꯄꯥꯏ ꯑꯗꯣ ꯑꯩꯗꯤ ꯉꯧꯕꯁꯦ ꯌꯥꯝꯅ ꯏꯁꯥ ꯄꯥꯝꯕ ꯑꯣꯏꯗꯦꯕ ꯑꯗꯨꯝ ꯈꯔꯨ ꯃꯨ ꯑꯩꯒꯤꯑꯗꯨꯁꯨ ꯑꯗꯨꯝ ꯔꯁꯤ ꯂꯩꯕꯅ ꯐꯖꯩꯑꯕ ꯉꯧꯕꯁꯤ ꯌꯥꯝ ꯄꯥꯝꯕ ꯑꯣꯏꯗꯦꯕ ꯑꯗꯨꯝ ꯈꯔ ꯃꯨꯔꯒ ꯍꯦꯛ ꯌꯦꯡꯕ ꯀꯥꯟꯗ ꯌꯦꯡꯕ ꯅꯨꯡꯉꯥꯏꯕ ꯃꯤ ꯍꯥꯏꯕꯗꯤ ꯀꯩ ꯑꯩꯗꯤ ꯉꯧꯕꯁꯤꯡꯁꯦ ꯌꯥꯝꯅ ꯎꯝ ꯉꯧꯕꯁꯦ ꯌꯥꯝ ꯄꯥꯝꯗꯦ ꯅꯨꯄꯤ ꯑꯣꯏꯅꯕꯨ ꯉꯧꯔꯗꯤ ꯑꯗꯨꯝ ꯐꯖꯩꯌꯦꯀꯣ ꯅꯨꯄꯤ ꯑꯣꯏ ꯅꯨꯄꯥ ꯑꯣꯏꯅ ꯏꯉꯥꯎ ꯉꯍꯧꯔ ꯃꯥ ꯑꯃꯨꯀꯨꯀ ꯅꯨꯄꯤ ꯃꯥꯟꯕ ꯌꯥꯝ ꯌꯥꯎꯋꯦ ꯑꯁ ꯑꯗꯨꯗꯤ ꯑꯩ ꯍꯥꯏꯅꯗꯦ ꯍꯣꯏ ꯍꯣꯏ
ꯑꯩꯁꯨ ꯈꯜꯂꯤꯅꯦꯕ ꯑꯩꯈꯣꯏ ꯃꯤ ꯃꯤ ꯑꯄꯥꯝꯕꯗ ꯑꯣꯏꯕꯕꯨ ꯁꯨꯀꯣꯌꯥꯒꯤ ꯇꯥꯏꯞꯇꯒ ꯃꯌꯥꯡꯒ ꯀꯪꯉꯒ ꯑꯗꯒꯤ ꯁꯣꯛ ꯁꯣꯛꯄ ꯉꯧꯔꯒ ꯑꯗꯨꯗꯕꯨ ꯐꯖꯩ ꯀꯥꯏꯅꯒ ꯇꯧꯏꯖꯦ ꯑꯁ ꯑꯩ ꯈꯜꯂꯤ ꯑꯗ ꯃꯣꯏꯅ ꯀꯩ ꯍꯦꯟꯒꯦꯕ ꯃꯤ ꯑꯁꯣꯝꯒꯤ ꯇꯣꯝꯀ꯭ꯔꯨꯁꯨ ꯌꯦꯡꯉꯨꯅꯦ ꯑꯗꯒꯤ ꯁꯨꯄꯔꯃꯦꯟ ꯁꯥꯕ ꯅꯨꯄꯥꯒꯗꯣ ꯀꯔꯤ ꯌꯥꯝ ꯃꯁꯀꯨꯂꯤꯟ ꯑꯣꯏꯔꯒ ꯑꯗꯨ ꯐꯖꯕꯒꯤ ꯄꯣꯄꯨꯂꯔꯤ ꯇꯤ ꯕꯣꯇꯤꯡꯗꯗꯤ ꯀꯣꯔꯤꯌꯥꯔꯣꯝꯅ ꯍꯦꯜꯂꯦꯕ ꯑꯗꯣ ꯑꯩꯅ ꯈꯜꯂꯤꯅꯦꯕ
ꯈꯜꯂꯤꯅꯦꯕ ꯀꯔꯤꯅꯣ ꯇꯧꯔꯤꯁꯤꯕꯣ ꯃꯥꯁꯀꯨꯂꯤꯟ ꯑꯣꯏꯕ ꯃꯤꯖꯦ ꯄꯥꯝꯗꯕ꯭ꯔꯥ
ꯑꯗ ꯊꯕꯦꯠꯅꯕ ꯃꯤꯖꯦ ꯀꯔꯤꯗ ꯄꯥꯝꯃꯤꯅꯣ ꯁꯤꯅꯤ
ꯑꯩꯗꯤ ꯅꯨꯄꯥꯒꯤ ꯁꯤꯡꯂꯤ ꯆꯥꯎꯕꯁꯤꯡꯗꯣ ꯈꯪꯕ꯭ꯔꯥ ꯑꯗꯨꯝ ꯍꯣꯏ ꯁꯤꯡꯂꯤꯒ ꯌꯥꯝ ꯆꯥꯎꯔꯒ ꯆꯠꯄꯗꯣ ꯑꯩꯗꯤ ꯌꯥꯝ ꯄꯥꯝꯃꯦ ꯑꯦ ꯅꯨꯄꯥ ꯌꯥꯝ ꯃꯥꯟꯕ ꯍꯥꯏꯗꯤ ꯑ ꯍꯦꯛ ꯇꯤꯡꯊꯣꯛꯄ ꯀꯥꯟꯗ ꯁꯤꯡꯂꯤꯒꯤ ꯆꯥꯎ ꯆꯥꯎꯅ ꯎꯕꯗꯣ
ꯍꯣꯏ
ꯑꯩ ꯅꯨꯄꯥꯗ ꯅꯨꯄꯥ ꯑꯃ ꯃꯥꯜꯂꯦꯕ ꯃꯣꯏꯗꯣ
ꯃꯥꯅꯤ ꯃꯥꯅꯤ ꯑꯁ ꯑꯗꯨꯁꯨ ꯑꯗꯨꯝ ꯍꯣꯏ ꯃꯥꯅꯦ ꯑꯗꯥꯏꯅ ꯍꯥꯏꯕ ꯌꯥꯝ ꯄꯥꯝꯅꯕꯁꯨ ꯂꯩ ꯁꯤꯡꯂꯤ ꯅꯨꯡꯂꯤ ꯈꯔꯗꯨꯝ ꯃꯤꯁꯦ ꯃꯈꯜ ꯃꯈꯜ ꯑꯗꯨꯅꯤꯗ
ꯁꯤꯡꯂꯤ ꯎꯡꯂꯤꯒꯣ ꯄꯤꯗꯥ ꯑꯣꯏꯔꯗꯤ ꯄꯥꯝꯗꯦꯗ ꯀꯥꯏꯗꯒꯤ ꯅꯨꯄꯤ ꯃꯥꯜꯂꯦꯕ ꯗꯨꯕꯨꯗꯤ
ꯃꯥꯅꯤ ꯃꯥꯅꯤ ꯈꯔ ꯅꯨ
ꯅꯨꯄꯥꯗꯤ ꯁꯨꯝ ꯃꯥꯁꯀꯨꯂꯤꯟ ꯑꯣꯏꯕꯅ ꯐꯩꯗꯥ ꯍꯣꯏ ꯗꯨꯝ ꯈꯔ ꯎꯝ ꯌꯥꯝ ꯐꯖꯕ ꯑꯣꯏꯗ꯭ꯔꯁꯨ ꯀꯣ ꯍꯛꯆꯥꯡꯗꯣ ꯃꯤꯗꯤ ꯗꯨꯝ ꯐꯖꯕ ꯗꯨꯝ ꯌꯥꯎꯗꯤ ꯌꯥꯎꯋꯦꯗ
ꯎꯝ ꯃꯥꯅꯤ
ꯅꯪꯒꯤꯗꯤ ꯅꯨꯄꯤꯁꯦ ꯀꯔꯤ ꯖꯥꯠꯇ ꯄꯥꯝꯃꯦ ꯍꯥꯏꯕꯅꯣ ꯁꯤꯂꯩꯕ ꯎꯝ
ꯈꯔ ꯃꯨꯖꯔꯁꯨ ꯀꯩꯁꯨ
ꯗꯨꯁꯨ ꯀꯩꯁꯨ ꯀꯥꯏꯗꯦ ꯎꯝ ꯃꯤꯁꯤ ꯂꯩꯕꯅꯦꯕ ꯉꯧꯊꯔꯣꯛꯇꯤ ꯉꯧꯔꯒ ꯐꯖꯐꯝ ꯈꯪꯗꯕ ꯇꯜꯂꯦꯗ ꯅꯪꯁꯨ ꯑ ꯇꯧꯕꯅꯦ
ꯑꯗꯨꯒꯨꯝꯕꯗꯤ ꯇꯜꯂꯦꯕ
ꯍꯣꯏ
ꯑꯗ ꯉꯧꯔꯒ ꯔꯥꯁꯤ ꯂꯩꯔꯁꯨ ꯀꯩꯁꯨ ꯀꯥꯏꯗꯦ ꯑꯗꯣ ꯈꯔ ꯃꯨꯇꯛ ꯇꯧꯔ ꯔꯥꯁꯤ ꯂꯩꯔꯁꯨ ꯑꯗꯨ ꯍꯥꯏꯗꯤ ꯉꯧꯔꯒ ꯆꯝꯐꯨꯠ ꯃꯥꯟꯕꯕꯨꯗꯤ ꯈꯔ ꯃꯨꯖꯔꯒ ꯔꯥꯁꯤꯂꯩꯕꯗꯣ ꯑꯗꯨ ꯑꯗꯨꯅ ꯍꯦꯟꯅ ꯄꯥꯝꯖꯩꯌꯦꯕ
ꯍꯣꯏ ꯃꯨꯔꯒ ꯔꯥꯁꯤ ꯂꯩꯕꯅꯗꯤ ꯑꯗꯣ ꯔꯁꯤ ꯑꯗꯨꯕꯨꯀꯣ ꯅꯣꯏꯒꯤ ꯖꯥꯠꯅꯗꯤ ꯐꯖꯕꯁꯦ ꯍꯦꯟꯕꯅꯦ ꯑꯁꯦꯡꯕ ꯍꯥꯏꯕꯗꯤ ꯅꯣꯏꯒꯤꯅ ꯈꯔ ꯑ ꯑꯟ ꯑꯗꯨ ꯊꯤꯕꯁꯨ ꯌꯥꯎꯋꯦꯕꯀꯣ ꯑꯗꯨꯝ ꯐꯖꯕ ꯃꯔꯛꯇ ꯅꯣꯏꯅꯁꯨ ꯑꯗꯨꯝ ꯐꯖꯕ ꯃꯔꯛꯇ ꯌꯥꯎꯔꯕꯅꯦꯕ
ꯑꯁ ꯈꯪꯗꯦꯗ ꯑꯈꯣꯏꯅꯗꯤ ꯍꯦꯛ ꯍꯦꯛ ꯖꯨꯂꯥꯂꯦꯟꯒꯨꯝꯕ ꯆꯠꯄ ꯑꯗꯨꯗ ꯆꯠꯄꯗ ꯁꯟꯗꯦꯒꯨꯝꯕꯗ ꯊꯣꯛꯂꯛꯄ ꯃꯌꯥꯝꯗꯨꯗ ꯑꯁ ꯃꯣꯏ ꯃꯣꯏꯒꯤ ꯇ꯭ꯔꯦꯗꯤꯁꯅꯦꯜ ꯇ꯭ꯔꯦꯗꯤꯁꯅꯦꯜ ꯑꯦꯇꯥꯌꯔꯗ ꯊꯣꯛꯂꯛꯄꯗ ꯑꯁ ꯉꯥꯎꯔꯒ ꯇꯥꯔꯤꯉꯩꯗ ꯁꯣꯝꯗ ꯅꯣꯏꯅꯕꯨꯗꯤ ꯁꯣꯝ ꯐꯖꯩ ꯍꯥꯏꯖꯜꯂꯛꯑꯦ ꯀꯗꯥꯏ
ꯀꯗꯥꯏꯗꯒꯤ ꯈꯪꯗꯦ ꯅꯣꯏꯒꯤꯁꯨ ꯑꯗꯨꯝ ꯐꯖꯕ ꯌꯥꯝ ꯌꯥꯎꯕꯗꯨꯗꯤ ꯈꯪꯗꯦ ꯑꯗꯨꯝ ꯅꯣꯏꯒꯤ ꯒꯣꯜ ꯑꯦ ꯒꯣꯜ ꯒꯣꯜ ꯀꯤꯞꯄꯔ ꯍꯩꯕ ꯅꯨꯄꯥ ꯃꯃꯤꯡꯗꯤ ꯍꯥꯏꯗ꯭ꯔꯅꯨ ꯍꯩꯕ ꯑꯃ ꯑꯗꯣ ꯑꯗꯨꯁꯨ ꯑꯗꯨꯝ ꯐꯖꯩ ꯑꯗꯨꯁꯨ ꯑꯗꯨꯝ ꯐꯖꯩꯌꯦꯕ ꯑꯗꯨꯝ ꯃꯁꯛꯇꯤ ꯊꯤꯌꯦꯀꯣ ꯑꯗꯨꯕꯨ ꯑꯩꯅ ꯌꯦꯡꯅꯤꯡꯕ ꯑꯃ ꯐꯥꯎꯋꯦꯕ ꯃꯉꯣꯟꯗ
ꯑꯣ ꯑꯗꯨꯝ ꯃꯥꯅꯦ ꯋꯥꯡ ꯆꯥꯎꯔ ꯑꯗꯨꯝ ꯌꯦꯡ ꯅꯨꯡꯉꯥꯏꯕꯅꯦ
ꯍꯣꯏ ꯍꯣꯏ ꯑꯗꯨꯒꯨꯝꯕꯗꯨ ꯐꯖꯩ ꯅꯣꯏꯅ ꯑꯩꯈꯣꯏꯔꯣꯝ ꯑꯩꯈꯣꯏꯔꯣꯝꯒꯤ ꯅꯨꯄꯤꯗꯤ ꯈꯪꯗꯦ ꯐꯖꯕ꯭ꯔꯥ ꯐꯖꯗꯕ꯭ꯔꯥ ꯑꯗꯨꯕꯨ ꯍꯣꯏ ꯁꯟꯗꯦꯗꯅꯤ ꯐꯖꯔꯤ
ꯑꯇꯩ ꯑꯇꯩꯗꯗꯤ ꯀꯌꯥ ꯊꯣꯏꯅ ꯍꯥꯏꯗꯤ ꯍꯥꯏꯗꯤ ꯃꯥꯏ ꯃꯥꯥꯏꯒꯤ ꯗ꯭ꯔꯦꯁꯁꯦ ꯁꯦꯠꯇꯕꯩꯔ ꯀꯌꯥ ꯑꯗꯩ ꯊꯦꯡꯁꯨ ꯄꯥꯛ ꯊꯦꯡꯅꯗꯦꯕ
ꯍꯣꯏ ꯍꯣꯏ
ꯍꯥꯏꯗꯤ ꯀꯌꯥ ꯍꯥꯏꯗꯤ ꯑꯩꯅ ꯇꯝꯃꯤꯗꯨꯅ ꯑꯥ ꯅꯨꯄꯥ ꯁ꯭ꯀꯨꯜ ꯉꯥꯛ ꯇꯝꯅꯤꯡꯉꯦ ꯑꯗꯒꯤ ꯑꯦꯂꯕꯦꯟ ꯇꯨꯋꯦꯜꯞꯇꯣ ꯍꯥꯏꯔꯦ ꯃꯤꯅꯤꯌꯝꯗ ꯇꯝꯃꯛꯄꯅꯤꯅ ꯀꯩꯁꯨ ꯇ꯭ꯔꯦꯗꯤꯁꯅꯦꯜ ꯑꯗꯨꯒꯨꯝꯕꯒꯤꯗꯤ ꯎꯗ꯭ꯔꯦ
ꯑꯥ
ꯑꯗꯨꯅ ꯑꯗꯩꯩ ꯀꯣꯂꯦꯖ ꯍꯥꯏꯔꯦ ꯑꯗꯨꯝ ꯒ꯭ꯌꯥꯟ ꯇꯥꯗ꯭ꯔꯦ ꯀꯣꯔꯣꯅꯥ ꯈꯔ ꯇꯧ ꯑꯃ ꯈꯔ ꯇꯧ ꯑꯗꯣ ꯑꯁ ꯈꯪꯗꯦ ꯑꯩꯗꯤ ꯇ꯭ꯔꯦꯗꯤꯁꯅꯦꯜꯒꯨꯝꯕꯗ ꯁꯦꯠꯂꯛꯄꯁꯤꯅ ꯍꯦꯟꯅ ꯈꯣꯏꯗꯖꯩꯌꯦꯕ ꯑꯗꯩꯩ ꯑꯩꯈꯣꯏ ꯃꯩꯇꯩꯒꯤꯗꯁꯨ ꯃꯉꯥꯏ ꯅꯣꯏꯒꯤꯗꯁꯨ ꯃꯉꯥꯏ ꯇ꯭ꯔꯦ ꯅꯦꯜ ꯂꯨꯛꯁꯇꯒ ꯍꯥꯏꯗꯤ ꯈꯤꯇꯪ ꯌꯥꯝꯅ ꯀꯦꯕꯗꯤ ꯅꯠꯇꯕ
ꯅꯠꯇꯕ ꯈꯤꯇꯪ
ꯀꯦꯒꯨꯝ ꯀꯦꯗꯒꯨꯝ ꯇꯧꯔ ꯊꯣꯛꯂꯛꯄꯁꯦ
ꯍꯣꯏ
ꯊꯤ ꯌꯥꯝ ꯉꯥꯎꯖꯩꯌꯦꯕ ꯑꯗꯨ ꯇꯞ ꯇꯒꯩ ꯀꯦꯁꯤꯜꯂꯒ ꯊꯣꯛꯂꯛꯄꯗꯨꯗꯤ ꯌꯦꯡꯕ ꯇꯜꯂꯦꯕ ꯍꯣꯏ ꯑꯗꯨꯅꯦ ꯑꯁ ꯈꯣꯏꯒꯤ ꯂꯨꯍꯣꯡꯕꯗ ꯀꯦꯔꯤꯗꯣ ꯑꯁ ꯑꯩ ꯌꯦꯡꯅꯤꯡꯇꯕꯁꯤꯗꯤ ꯇꯠꯂꯦꯕ ꯑꯗꯨꯒꯨꯝꯕꯗꯣ ꯑꯗꯨꯅ ꯆꯝꯕꯗꯣ ꯅꯦꯆꯔꯦꯜ ꯅꯦꯆꯔꯦꯜ ꯍꯦꯟꯅ ꯄꯥꯝꯃꯦꯕ ꯑꯗꯒꯤ ꯅꯣꯏꯒꯤ ꯁꯟꯗꯦ ꯑꯩꯅ ꯍꯥꯏꯁꯤ ꯆꯔꯁꯇꯒ ꯆꯠꯄꯗ ꯁꯟꯗꯦꯗꯨ ꯊꯣꯛꯂꯛꯄꯖꯦ ꯑꯁ ꯂꯣꯏꯔꯦ ꯂꯣꯏꯔꯦ
ꯇꯥꯔꯦ ꯍꯥꯏꯕꯗꯣ ꯅꯣꯏꯒꯤ ꯅꯣꯏꯒꯤꯗꯤ ꯅꯨꯄꯤꯁꯤꯡꯁꯦ ꯑꯗꯨꯝ ꯁꯛꯇꯤ ꯐꯖꯩꯌꯦꯕ ꯑꯗꯨ ꯅꯣꯏꯒꯤ ꯌꯥꯝꯅ ꯌꯥꯛꯅ ꯀꯦꯕꯗꯨꯗꯤ ꯄꯥꯝꯗꯦ
ꯍꯣꯏ ꯑꯗꯨꯅꯦ ꯑꯩꯁꯨ ꯇꯜꯂꯦꯕ ꯌꯦꯡꯅꯤꯡꯗꯦ ꯃꯣꯏꯅ ꯐꯖꯩꯌꯦꯅ ꯀꯦꯔꯤꯕ ꯑꯗꯨ ꯌꯦꯡꯗꯧ ꯇꯜꯂꯦꯕ
ꯅꯣꯏꯒꯤ ꯀꯩꯅꯣꯝꯃ ꯑꯗꯣ ꯁꯛꯁꯨ ꯌꯥꯝ ꯇꯣꯡꯉꯥꯟꯗ꯭ꯔꯥ ꯃꯥꯏ ꯇꯥꯔꯛꯄꯗꯗꯤ ꯀꯩꯅꯣꯝꯃ ꯇꯧꯗ꯭ꯔꯣ
ꯍꯣꯏ ꯑꯁ ꯑꯗꯨꯅꯤ ꯍꯧꯖꯤꯛ ꯃꯦꯀꯞ ꯀꯥꯡꯕꯨꯅꯒ ꯇꯧꯅꯔꯛꯏꯁꯦ ꯀꯗꯥꯏꯗꯒꯤ ꯁꯛꯇꯨ ꯄꯨꯔꯥ ꯆꯦꯟꯖ ꯑꯃꯃꯝ ꯇꯧꯔꯦ
ꯑꯩꯖꯨ ꯅꯍꯥꯟ ꯊꯥꯕꯜ ꯆꯣꯡꯕ ꯅꯨꯃꯤꯠꯇꯣ
ꯎꯝ
ꯑꯩꯒꯤꯁꯨ ꯑꯗꯨꯃꯥꯏꯅ ꯀꯦꯕꯤꯔꯤꯅꯤꯍꯦ ꯏꯃꯥꯟꯅꯕꯤꯒꯤ ꯃꯃꯥꯟꯅꯕꯤ
ꯑꯣ ꯑꯗꯣ ꯃꯥꯏꯗꯣ ꯂꯨꯝꯗ꯭ꯔꯣ ꯑꯧ
ꯃꯥꯏꯕꯨꯗꯤ ꯑꯗꯨꯝ ꯂꯨꯝꯗꯦꯕꯀꯣ
ꯏꯊꯟꯗ ꯑꯩꯅ ꯏꯀꯥꯏꯖꯕ ꯁꯤꯗꯤ ꯃꯤꯠꯇꯒ ꯀꯔꯤ ꯀꯔꯤ ꯅꯞꯄꯒ ꯀꯣ ꯃꯥꯏꯗꯁꯨ ꯌꯥꯝ ꯇꯩꯁꯤꯜꯂꯦꯕ ꯑꯁ ꯑꯩꯅ ꯑꯗꯨꯁꯨ ꯉꯛꯀ ꯃꯥꯏꯒ ꯑꯁ ꯌꯥꯝ ꯉꯧꯅ ꯇꯩꯕꯤꯈ꯭ꯔꯖꯥꯅꯦ ꯑꯗꯨꯒꯤ ꯄꯤꯁꯨꯝꯒ ꯑꯃꯨꯛ ꯍꯦꯛꯄꯤꯌꯦ ꯑꯗꯨꯒꯀꯣ ꯌꯨꯝ ꯅꯨꯡꯗꯥꯡꯗ ꯍꯜꯂꯦꯕ ꯍꯠ ꯑꯗꯨ ꯅꯨꯃꯤꯠꯇꯣ ꯑꯩꯈꯣꯏꯒꯤ ꯕꯔꯦꯟꯗꯥꯗꯣ ꯕꯔꯦꯟꯗꯥ ꯑꯗꯣ ꯑꯩꯅ ꯊꯦꯡꯅ ꯍꯥꯂꯛꯄꯒꯤ ꯕ‌ꯦꯔꯟꯗꯥꯗ‌ꯣ ꯑꯗꯨꯝ ꯃꯩꯗꯣ ꯂꯣꯏ ꯃꯨꯠꯊꯠꯈ꯭ꯔꯦꯕꯀꯣ ꯔꯨꯝꯒꯤ ꯃꯃꯤ ꯈꯤꯇꯪ ꯂꯥꯛꯄ ꯑꯩꯁꯦ ꯃꯥꯏ ꯇꯥ ꯃꯥꯏ ꯇꯥꯅꯤꯡꯉꯥꯏ ꯕꯛꯀꯦꯠꯀꯤ ꯏꯁꯤꯡ ꯁꯣꯛꯑꯦ ꯁꯣꯛꯑꯒ ꯑꯩꯁꯦ ꯃꯥꯏ ꯇꯥꯕ ꯍꯧꯔꯦꯀꯣ ꯑꯩ ꯁꯕꯣꯜ ꯄꯥꯏꯗ꯭ꯔꯤꯌꯦꯕ ꯃꯝꯕꯅꯦꯕꯀꯣ ꯑꯩꯒꯤ ꯃꯥꯏꯗꯒꯤ ꯇꯥꯕ ꯑꯉꯧꯕꯗꯣ ꯎꯕ ꯋꯥꯅꯦ ꯒꯤꯌꯥꯟ ꯇꯥꯕ‍꯭ꯔ ꯍꯥ ꯌꯥꯝ ꯇꯩꯕꯤꯌꯦ ꯈꯪꯗꯦ ꯑꯁ
ꯁꯥ ꯍꯝ
ꯃꯥꯏ ꯇꯥꯕ ꯀꯥꯟꯗ ꯑꯉꯧꯕ ꯆꯦꯟꯕꯗꯣ ꯃꯈꯥꯗ ꯑꯗꯨ ꯎꯔꯛ ꯄꯨꯅꯤꯅꯦ ꯑꯁ ꯑꯩꯅ ꯏꯃꯥꯟꯅꯕꯤꯗ ꯍꯥꯏꯕ ꯃꯥꯁꯦ ꯅꯣꯛꯄꯁꯤꯗꯤ
ꯐꯖ ꯉꯧꯔꯝꯃꯅꯤ ꯅꯨꯃꯤꯠꯇꯨꯗꯤ
ꯃꯥꯟꯅꯤ
ꯅꯨꯡꯗꯤ ꯅꯨꯡꯉꯥꯏꯌꯦ
ꯃꯥꯟꯅꯤ ꯃꯇꯝ ꯃꯇꯝꯒꯤ ꯑꯩꯈꯣꯏꯁꯨ ꯑꯗꯨꯝ ꯍꯥꯏꯗꯤ ꯍꯧꯈꯤꯕꯁꯤꯡꯗꯨ ꯑꯗꯨꯝ ꯈꯟꯖꯤꯜꯂꯨꯔꯒ ꯍꯜꯍꯟꯅꯤꯡꯉꯛꯄꯁꯨ ꯌꯥꯎꯋꯦꯕ
ꯑꯩꯖꯨ ꯌꯥꯎꯋꯦ ꯑꯣ
ꯑꯗꯣ ꯍꯜꯂꯑꯣꯗꯤ ꯌꯥꯗꯕꯅꯤ ꯑꯗꯣ ꯎꯄꯥꯏ ꯂꯩꯇꯦ
ꯑꯍꯟ ꯑꯍꯟꯒꯤ ꯏꯁꯇꯦꯠꯇꯅꯦ ꯍꯧꯖꯤꯛ ꯂꯩꯔꯤꯁꯦ
ꯑꯣꯏꯁꯜꯂꯛꯑꯕꯅꯤ ꯁꯤꯁꯇꯔ ꯑꯣꯏꯗꯤ ꯈꯔ ꯑꯉꯥꯡ ꯃꯆꯥꯥ ꯁꯥꯕ ꯌꯥꯔꯤ ꯑꯁ ꯑꯩꯈꯣꯏꯗꯤ
ꯑꯩꯈꯣꯏꯗꯤ ꯅꯣꯏ ꯅꯪ ꯇ꯭ꯋꯦꯟꯇꯤ ꯁꯚꯦꯟ ꯁꯨ ꯭ꯔꯤꯒꯦꯅ ꯑꯁ ꯅꯨꯄꯥꯗꯤ ꯀꯩꯁꯨ ꯀꯥꯏꯗꯦꯗ ꯅꯨꯄꯤꯕꯨ ꯅꯨꯄꯤꯗꯪꯕꯨ ꯐꯠꯇꯦ ꯍꯥꯏꯕ ꯋꯥꯅꯤ ꯅꯨꯄꯤꯗꯤ ꯀꯨꯏꯕ ꯀꯨꯏꯈ꯭ꯔꯗꯤ ꯃꯤꯅ ꯌꯥꯝ ꯎꯁꯤꯠꯇ‌ꯦꯕ
ꯑꯩꯈꯣꯏꯁꯨ ꯎꯁꯤꯠꯇꯦꯃꯤ
ꯅꯣꯏꯕꯨꯗꯤ ꯈꯔ ꯈꯔ ꯐꯔꯦ ꯑꯩꯈꯣꯏꯕꯨꯗꯤ ꯌꯦꯡꯉꯣ ꯂꯩ ꯆꯠꯄ ꯌꯥꯔꯣꯏꯌꯦ ꯃꯤꯅ ꯀꯩꯗꯧꯔꯒꯦ ꯀꯩꯗꯧꯔꯒꯦ ꯇꯧꯔꯛꯑꯅꯤ ꯅꯨꯡꯁꯤꯗꯕ ꯀꯥꯡꯕꯨꯅ ꯑꯁ ꯂꯧꯕꯤꯅꯕ ꯂꯩꯇ꯭ꯔꯥ ꯃꯥꯜꯂꯤ ꯀꯥꯏꯅ ꯍꯣꯏ ꯇꯧꯔꯛꯑꯅꯤ
ꯍꯣꯏ ꯁꯤꯠꯇ꯭ꯔ‌ꯦ ꯈꯥ
ꯍ ꯍ ꯍꯥ ꯑꯔꯤꯕꯤ ꯑꯔꯤꯕꯤ
ꯊꯧꯂꯩꯒ‌ꯦꯕ
ꯈꯪꯗꯦ ꯍꯥ
ꯂꯨꯍꯣꯅꯤꯉꯥ ꯂꯣꯍꯣꯡꯅꯤ
ꯅꯣꯏꯒꯤ ꯗꯥꯏꯂꯣꯛ ꯑꯔꯤꯕꯤ ꯈꯨꯅꯤꯡ ꯀꯥꯕꯤ ꯍꯥꯏꯕ ꯇꯧꯔꯛꯑꯅꯤ
ꯍꯥ ꯍꯥ ꯍꯥ ꯍꯥ
ꯍꯥ
ꯅꯣꯏꯗꯨꯗꯤ ꯍꯥꯏꯅꯗꯕ꯭ꯔꯥ
꯭ꯍꯥꯏꯅꯗꯕꯔ ꯑꯩꯈꯣꯏꯗꯤ ꯑꯗꯨꯃꯥꯏꯅ ꯍꯥꯏꯅꯗꯦ ꯑꯗꯨꯕꯨ ꯑꯔꯤꯕꯤꯗꯤ ꯍꯥꯏꯌꯦꯕꯀꯣ ꯈꯨꯅꯤꯡ ꯀꯥꯕꯤꯗꯤ ꯍꯥꯏꯗꯦ
ꯑꯁꯃꯅꯦ ꯑꯩꯈꯣꯏꯗꯤ
ꯑꯁ ꯈꯣꯝꯕꯤ ꯆꯥꯎꯕꯤꯒꯤ ꯌꯥꯝ ꯍꯥꯏꯕꯅꯦ ꯑꯩꯈꯣꯏ ꯅꯣꯏꯒꯤꯗꯤ ꯑꯩꯈꯣꯏꯒꯤꯗꯨꯗꯤ ꯑꯁ ꯂꯤꯔꯦ ꯑꯗꯨꯝ ꯂꯤꯔꯦ ꯄꯥꯟꯕ ꯌꯥꯔꯦ ꯍꯥꯏꯕꯁꯨ ꯁꯨ ꯌꯥꯎꯕ ꯀꯣ ꯑꯥ ꯑꯥ ꯄꯥꯜꯂꯣꯅꯦ ꯀꯩꯅꯣꯅꯦ ꯍꯥꯏꯕꯁꯨ ꯌꯥꯎꯕ ꯑꯩꯈꯣꯏ ꯏꯆꯦ ꯑꯃꯁꯨ ꯍꯧꯖꯤꯛ ꯏꯦ ꯃꯥꯁꯦ ꯊꯥꯔꯇꯤ ꯄ꯭ꯂꯥꯁ ꯌꯧꯔꯦꯕꯀꯣ ꯏꯆꯦꯅ ꯑꯗꯨꯒꯤ ꯈ꯭ꯔꯤꯁꯃꯥꯁ ꯂꯥꯛꯅꯤꯡꯗꯦ ꯍꯥꯏꯕꯅꯤ ꯂꯩꯀꯥꯏꯒꯤ ꯑꯍꯟꯁꯤꯡꯅ ꯑꯁ ꯍꯣꯏ ꯅꯍꯥꯟꯁꯨ ꯃꯥꯁꯦ ꯆꯥꯛ ꯀꯧꯕꯅꯦꯕ ꯆꯥꯛ ꯀꯧꯔꯒ ꯑꯩꯈꯣꯏ ꯑꯀꯥꯀꯥꯁꯤꯛꯅ ꯅꯪꯁꯨ ꯌꯥꯗꯤ ꯌꯥꯔꯦꯀꯣ ꯍꯥꯏꯕꯤꯕ ꯑꯗꯨ ꯍꯥꯏ ꯌꯥꯝ ꯁꯧꯕꯅꯦ ꯑꯩꯁꯨ ꯈꯪ ꯂꯩꯇꯔꯕꯣ ꯂꯩꯗꯤ ꯂꯩꯌꯦ ꯑꯣ ꯍꯣꯏ ꯑꯗꯨ ꯃꯥ ꯃꯣꯏ ꯍꯥꯏꯗꯤ ꯏꯁꯇꯦꯕꯜ ꯈꯔ ꯑꯣꯏꯕ ꯋꯥꯠ ꯄꯒꯤꯀꯣ ꯈꯔ ꯂꯩꯕ ꯋꯥꯅꯦꯕ ꯄꯪꯆꯦꯟ ꯆꯦꯟꯕ ꯌꯥꯗꯦꯅ ꯑꯉꯥꯡꯒꯤ ꯇ꯭ꯔꯥꯏꯞ ꯇꯥꯁꯦ ꯆꯍꯤꯗꯨ ꯕꯦꯔꯥ ꯀꯕꯅꯤꯅ ꯎꯝ ꯂꯩꯔꯁꯨ ꯂꯩꯔꯤꯁꯦ ꯐꯩꯀꯣ ꯑꯁ ꯅꯤꯔꯛꯑꯒ ꯑꯃꯨꯛ ꯂꯩꯇꯕ ꯀꯥꯡꯕꯨꯁꯦ ꯑꯁ ꯕꯦꯔꯥ ꯅꯤ ꯑꯗꯨꯗꯤ ꯎꯄꯥꯏꯂꯤꯇꯦ
ꯃꯣꯏꯗꯤ ꯋꯥꯔꯕꯅꯤ ꯑꯗꯨꯗꯤ ꯍꯣꯏ ꯃꯣꯏꯅ ꯄꯥꯟꯖꯔꯔꯣꯏ ꯈꯜꯂꯕꯨꯗꯤ ꯐꯕ ꯆꯠ ꯅꯠꯇꯗ ꯃꯣꯏ ꯃꯊꯥ ꯂꯣꯏꯅ ꯁꯥꯔꯝꯒꯅꯤ
ꯍꯣꯏ ꯌꯥꯔꯦ ꯅꯪꯁꯨ ꯑꯗꯨꯃꯥꯏꯅ ꯍꯥꯏꯕꯅꯦ ꯑꯗꯨꯒꯤ ꯏꯆꯦ ꯅꯣꯡꯃ ꯑꯩꯈꯣꯏ ꯌꯨꯝꯗ ꯂꯥꯛꯑ ꯆꯥꯛ ꯆꯥꯔꯒ ꯂꯩꯕ ꯃꯥꯟꯂꯦ ꯏꯃꯥ ꯐꯥꯔꯃꯔꯒ ꯂꯩꯕꯅꯦ ꯑꯁ ꯃꯣꯏꯁꯤꯡꯁꯨ ꯍꯩꯅꯗꯦ ꯑꯩ ꯏꯊꯟꯇ ꯆꯠꯀꯅꯤ ꯃꯣꯏ ꯍꯥꯏꯗꯁꯨ ꯍꯥꯏꯔ ꯂꯩꯕ ꯌꯥꯝ ꯅꯣꯛꯅꯤꯡꯕꯅꯤ
ꯄꯥꯟꯅꯤꯛꯅꯤ ꯃꯤꯁꯨ ꯌꯥꯗ ꯇꯧꯏꯅꯦ ꯆꯠꯅꯤꯡꯉꯦ ꯍꯥꯏꯔ ꯃꯄꯥꯗꯥꯝꯁꯨ ꯨ ꯊꯔꯤꯌꯥꯗꯦ ꯍꯣꯏ ꯑꯩ ꯄꯩꯁꯥ ꯆꯪꯉꯤ ꯑꯗꯒꯤ ꯅꯠꯇꯔ ꯍꯣꯏ ꯆꯪꯕꯅꯦ
ꯅꯣꯏꯒꯤꯅꯗꯤ ꯍꯦꯟꯅ ꯆꯪꯕ ꯃꯥꯜꯂꯦꯗ ꯂꯨꯍꯣꯡꯕꯁ
ꯑꯁ ꯆꯪꯉꯦ ꯑꯩꯈꯣꯏꯒꯤꯗꯤ ꯀꯗꯥꯏꯗꯒꯤ ꯑꯩꯈꯣꯏꯆꯦ ꯍꯣꯡꯗ꯭ꯔꯤꯗꯣ ꯀꯥꯏ ꯀꯦꯃꯦꯔꯥꯃꯦꯟ ꯑꯗꯨꯇꯪꯗ ꯁꯚꯦꯟꯇꯤ ꯍꯥꯏꯔꯦ ꯃꯦꯀꯞꯇ ꯐꯤꯞꯇꯤ ꯑꯗꯒꯤ ꯑꯎꯪꯄꯣꯠ ꯑꯗꯒꯤ ꯌꯨꯝ ꯂꯣꯏꯁꯟꯕ ꯑꯁ ꯌꯥꯝ ꯆꯪꯉꯦꯃꯦ ꯑꯗꯩ ꯑꯎꯟꯄꯣꯠꯇꯨꯁꯨ ꯑꯃꯨꯛ ꯐ꯭ꯔꯤꯖ ꯑꯃꯨꯛ ꯍꯥꯛꯄ ꯀꯛꯀꯅꯤꯡ ꯋꯥꯁꯤꯡ ꯃꯦꯆꯤꯟ ꯇꯤ ꯚꯤ ꯑꯗꯨ ꯑꯗꯥ ꯑꯗꯨꯅ ꯕꯥꯏꯗꯟ ꯄꯩꯁꯥ ꯄꯥꯏꯕ ꯀꯥꯡꯕꯨꯗꯕꯨꯗꯤ ꯐꯕ
ꯍꯣꯏ ꯍꯣꯏ
ꯈꯔ ꯂꯩꯖꯗꯕ ꯀꯥꯡꯕꯨꯗꯗꯤ ꯕꯔꯗꯟꯟꯅꯦ ꯑꯗꯒꯤ ꯃꯌꯥꯝ ꯃꯥꯡꯗ ꯑꯃꯨꯛ ꯃꯤꯅ ꯃꯌꯥꯝ ꯑꯃꯨꯛ ꯄꯨꯅꯔ ꯆꯠꯂꯅꯤꯅ ꯑꯃꯨꯛ ꯏꯀꯥꯏꯔꯦ ꯑꯗꯒꯤ ꯑꯃꯨꯛ ꯁꯅꯥ ꯑꯃꯨꯛ ꯁꯤꯍꯟꯒꯅꯤ ꯁꯅꯥ ꯑꯃꯨꯛ ꯁꯥꯕꯤꯅꯤ
ꯍꯣꯏ
ꯑꯗꯒꯤ ꯅꯨꯄꯤ ꯆꯦꯜꯂꯛꯄ ꯑꯣꯔ ꯍꯥꯏꯅ ꯁꯤꯡꯅꯕꯕꯨ ꯑꯣꯏꯔꯣ ꯅꯨꯄꯥ ꯃꯌꯨꯝꯁꯤꯅ ꯑꯃꯨꯛ ꯂꯣꯏ ꯄꯤꯔꯛꯀꯗꯣꯏꯅꯦꯕ ꯃꯥꯏ ꯁꯅꯥ ꯄꯤꯔꯛꯑꯅꯤ ꯁꯦꯠꯅꯕ ꯗ꯭ꯔꯦꯁ ꯄꯤꯔꯛꯑꯅꯤ ꯄꯔꯐꯤꯌꯨꯝ ꯁꯥꯄꯣꯟ
ꯂꯣꯏ ꯁꯨꯅ ꯄꯤꯔꯛꯑꯅꯤ ꯑꯗꯣ ꯂꯩꯇꯕ ꯏꯃꯨꯡꯗꯗꯤ
ꯍꯣꯏ ꯋꯥꯗꯣꯏꯅꯦ ꯑꯗꯨꯗꯤ
ꯑꯥꯎ ꯅꯣꯏꯒꯤꯗꯤ ꯑꯎꯟꯄꯣꯠꯀꯨꯝꯕꯗꯤ ꯎꯅꯗꯕ ꯃꯥꯜꯂꯦ ꯑꯧ ꯆꯔꯁꯇ ꯑꯗꯨꯝ ꯇꯧꯔꯒ
ꯍꯟꯗ꯭ꯔꯦꯗ ꯄꯥꯔꯁꯦꯟꯗꯒꯣ ꯃꯤ ꯑ ꯅꯥꯏꯟꯇꯤꯗꯤ ꯆꯦꯜꯂꯦꯕ
ꯑꯥ
ꯆꯦꯜꯂꯦ ꯑꯩꯈꯣꯏꯗꯤ ꯆꯦꯜꯂꯗꯤ ꯂꯣꯏꯔꯦ ꯆꯦꯟꯕꯨ ꯆꯦꯜꯂꯗꯤꯀꯣ ꯀꯔꯤꯝꯇ ꯄꯤꯔꯣꯏ ꯀꯔꯤꯁꯨ ꯄꯤꯔꯣꯏ ꯑ ꯆꯦꯂꯗꯤ ꯑꯗꯨꯝ ꯑ ꯆꯦꯜꯂꯗꯤ ꯄꯤꯕ ꯍꯥꯏꯕꯕꯨ ꯋꯥ ꯌꯥꯟꯅꯕ ꯍꯥꯏꯕ ꯇꯥꯔꯦꯀꯣ ꯑ ꯅꯪꯁꯨ ꯌꯥꯔꯦ ꯑꯩꯁꯨ ꯌꯥꯔꯦ ꯍꯥꯏꯕꯗꯣ ꯅꯨꯄꯥꯈꯣꯏꯅ ꯆꯤꯅꯤ ꯄꯦꯀꯦꯠ ꯑꯃ ꯄꯨꯔꯛꯑꯅꯤꯀꯣ ꯈꯨꯟꯒꯤ ꯃꯇꯨꯡ ꯏꯜꯂꯦꯕ ꯑꯩꯈꯣꯏ ꯈꯨꯟꯅꯤ ꯃꯤ ꯑꯇꯣꯞꯄ ꯈꯨꯟꯒꯤꯗꯤ ꯑꯗꯨꯝ ꯉꯥ ꯑ ꯌꯦꯟ ꯀꯦꯖꯤ ꯑꯅꯤ ꯑꯍꯨꯝ ꯄꯨꯔꯛꯑꯒ ꯐꯦꯃꯤꯂꯤ ꯆꯥꯕꯒꯨꯝꯕ ꯇꯧꯋꯦꯕꯀꯣ
ꯑꯣ
ꯈꯨꯟ ꯈꯨꯟꯒꯤꯅꯦ ꯑꯗꯨꯗ ꯈꯨꯟ ꯈꯔꯅ ꯑꯆꯥꯞ ꯆꯥꯅ ꯄꯤꯕ ꯌꯥꯎꯋꯦꯕꯀꯣ
ꯑꯧ
ꯑꯗꯨꯅ ꯑꯩꯈꯣꯏ ꯈꯨꯟꯒꯤ ꯆꯠꯅꯕꯤꯅ ꯑꯗꯨꯝ ꯆꯦꯟꯈ꯭ꯔꯗꯤ ꯑꯩꯅ ꯑꯇꯣꯞꯄꯗ ꯆꯦꯟꯈ꯭ꯔꯗꯤ ꯑꯇꯣꯞꯄꯒꯤ ꯅꯨꯄꯥꯈꯣꯏꯅ ꯑꯩꯉꯣꯟꯗ ꯍꯥꯏꯅꯕ ꯂꯥꯛꯄꯗꯣ
ꯑꯥ
ꯆꯤꯅꯤꯗꯤ ꯄꯨꯔꯛꯑꯅꯤꯕ ꯁꯇꯤꯗꯤ ꯑꯩꯈꯣꯏꯒꯤ ꯇ꯭ꯔꯦꯗꯤꯁꯅꯦꯜꯅꯦꯕꯀꯣ ꯆꯤꯅꯤ ꯄꯨꯔꯛꯑꯅꯤ ꯆꯤꯅꯤꯒ ꯆꯥꯃꯅꯥꯒ ꯕꯤꯁ ꯀꯤꯔ ꯀꯩꯅꯣꯝꯃ ꯀꯣ ꯑꯗꯨꯗꯩꯗ ꯋꯥꯔꯤ ꯁꯥꯅꯕ ꯃꯇꯝꯗ ꯆꯥꯅꯤꯡꯉꯥꯏꯅꯤꯗ ꯍꯥꯏꯗꯤ ꯆꯥ ꯄꯤꯖꯔꯒ ꯑꯗꯨ ꯑꯗꯨ ꯋꯥꯔꯤ ꯂꯣꯏꯔꯦ ꯂꯨꯄꯥ ꯆꯥꯃꯉꯥ ꯆꯥꯃꯉꯥ ꯇꯤꯡꯉꯣꯏ ꯂꯨꯄꯥ ꯆꯅꯤ ꯆꯍꯨꯝꯒ ꯇꯤꯡꯉꯅꯤ ꯍꯣ ꯑꯗꯨꯏ ꯁꯦꯝꯄꯜ ꯑꯣꯏꯅ ꯑꯩꯈꯣꯏꯒꯤꯗꯤ ꯍꯣꯏ ꯑꯗꯨꯗꯤ ꯂꯩꯔꯦ